ꯇꯥꯏꯌꯦ ꯏꯃꯥꯟꯅꯕꯤ ꯅꯪꯗꯤ ꯇꯥꯔꯕꯣ
ꯆꯥꯛꯆꯥꯥꯡꯌꯦ ꯑꯩ ꯌꯨꯝꯗ ꯂꯩꯌꯦ
ꯅꯪ ꯌꯨꯝ ꯍꯜꯂꯥꯕꯣ ꯍꯥꯏꯁꯦ
ꯇꯔꯤꯕꯔꯣ
ꯂꯩꯇꯌꯦ ꯀꯩꯗꯧꯔꯒꯦ
ꯑꯩꯅ ꯍꯥꯏꯕꯗꯤ ꯃꯤ ꯃꯌꯥꯝ ꯌꯨꯝꯗꯒꯤ ꯊꯥꯗꯣꯛꯑꯒ ꯂꯩꯐꯝꯗꯨꯗ
ꯍꯣꯏ ꯍꯣꯏ ꯍꯣꯏ ꯂꯦꯏꯐꯝꯗꯨꯗꯥ ꯂꯩ
ꯅꯃꯥꯟꯅꯕꯤꯒꯤ ꯂꯣꯟꯁꯦ ꯉꯥꯎꯕ꯭ꯔꯥ
ꯉꯥꯎꯋꯦ ꯅꯪꯒꯤ ꯂꯣꯟꯗꯣ ꯌꯥꯝꯅ ꯀꯣꯏꯊꯣꯛꯅ ꯍꯥꯏꯃꯟꯗꯅ ꯑꯩ ꯉꯥꯎꯕ ꯑꯃꯨ ꯌꯥꯎꯋꯦ ꯅꯪ ꯌꯨꯝ ꯀꯔꯝ ꯀꯥꯟ ꯍꯜꯂꯤꯅꯣ
ꯉꯔꯥꯡ ꯉꯔꯥꯡ ꯑꯌꯨꯛ ꯍꯜꯂꯦ
ꯏꯁꯁ ꯅꯪ ꯋꯥꯉꯅ ꯌꯧꯍꯟꯕ꯭ꯔꯥꯅꯦ
ꯉꯔꯥꯡ ꯑꯌꯨꯛ ꯍꯣꯏ ꯄꯨꯡ ꯃꯥꯄꯟ ꯑꯋꯥꯏꯗ ꯍꯜꯂꯦ ꯃꯥꯄꯜ ꯈꯤꯇꯪ ꯍꯦꯜꯂꯒ
ꯎꯝ ꯀꯩꯒꯤꯅꯣ ꯊꯕꯛ ꯂꯩꯕ꯭ꯔꯣ
ꯑꯩꯈꯣꯏ ꯃꯥꯅ ꯁꯨꯝ ꯂꯥꯛꯑꯣ ꯊꯕꯛꯄꯨꯗꯤ ꯍꯣꯏ ꯃꯥꯅ ꯂꯥꯛꯑꯣ ꯀꯩꯅꯣꯝꯒꯤꯅꯤ ꯍꯥꯏꯔ ꯈꯔ ꯀꯧꯔꯦ ꯑꯗꯨꯒ ꯀꯩꯁꯨ ꯂꯩꯇꯦꯁꯨ ꯎꯗ ꯀꯨꯏꯔꯕꯩꯅꯦ ꯍꯥꯏ
ꯎꯝ ꯑꯗꯨꯗꯤ ꯅꯪ ꯂꯥꯛꯄꯗ ꯑꯍꯥꯎ ꯑ ꯊꯨꯝ ꯂꯩꯔꯛꯑꯣꯅꯦ
ꯂꯩꯔꯒꯦꯗꯤ ꯑꯩ ꯈꯪꯅ ꯂꯩꯔꯒꯦ ꯍꯣꯔꯦ ꯍꯥꯏꯒꯦ
ꯍꯣꯏ ꯍꯣꯏ ꯍꯣꯏ ꯅꯪ ꯈꯪꯅ ꯂꯩꯔꯛꯑꯣ ꯍꯣꯏ ꯅꯍꯣꯏ
ꯁꯥꯒꯨꯝꯕ ꯑꯌꯥꯏꯕ ꯀꯩꯀꯩ ꯆꯥꯕ꯭ꯔ ꯅꯪ
ꯆꯥꯏꯌꯦ
ꯑꯩꯁꯨ ꯆꯥꯅꯤꯡꯉꯦ ꯆꯥꯔꯁꯦ ꯑꯗꯨꯗꯤ
ꯑꯃ ꯑꯣ ꯀꯌꯥ ꯍꯥꯏꯕꯗꯣ ꯑꯗꯨ ꯆꯥꯅꯤꯡꯗ꯭ꯔꯣ
ꯆꯥꯅꯤꯡꯉꯦ ꯆꯥꯁꯤꯔꯣ ꯑꯩ ꯍꯜꯂꯛꯑꯒ
ꯎꯝ ꯅꯪꯅ ꯑꯣꯛ ꯆꯥꯕ ꯌꯦꯡꯗ ꯎꯗ ꯀꯨꯏꯔꯦꯅꯦ
ꯑꯣ ꯃꯈꯥꯗ ꯑꯣꯜꯂ ꯑꯣꯜꯂ ꯆꯥꯕꯗꯣ
ꯍꯣꯏ ꯍꯣꯏ ꯃꯈꯥꯗ ꯑꯣꯜꯂ ꯑꯣꯜꯂꯒ ꯋꯥꯅ ꯊꯥꯖꯕꯗꯣ ꯑꯗꯨ
ꯅꯪꯒꯤ ꯃꯣꯔꯣꯛ ꯌꯥꯝ ꯊꯥꯛꯄꯒꯤ ꯑꯩꯅ ꯁꯥꯕꯒꯤ ꯑꯣꯟꯕꯗꯨ ꯅꯪꯗꯤ ꯅꯨꯡꯉꯥꯏꯗꯨꯅ ꯂꯩꯔꯝꯃꯤꯕ
ꯑꯗꯣ ꯑꯩ ꯃꯣꯔ ꯌꯥꯝ ꯊꯥꯛꯇ꯭ꯔꯦ ꯍꯧꯖꯤꯛꯀꯥꯟ ꯊꯥꯛꯇ꯭ꯔꯕꯗꯤ ꯑꯩ ꯊꯥꯛꯇ꯭ꯔꯦ ꯃꯤꯅ ꯆꯥꯡꯉꯝꯗꯦ ꯑꯗꯨꯗꯅꯦ ꯑꯗꯨꯝ ꯑꯩꯈꯣꯏ ꯈꯛꯇꯪ ꯑꯩꯒ ꯂꯩꯃꯤꯟꯅꯕꯁꯤ ꯈꯛꯇꯪ ꯑꯩꯒ ꯆꯥꯗꯕ ꯑꯣꯏꯔꯗꯤ ꯈꯔ ꯑꯗꯨꯝ ꯊꯛꯆꯔꯦ ꯃꯤ ꯌꯥꯎꯗꯣꯏ ꯑꯣꯏꯔꯦ ꯅ ꯑꯩ ꯕꯦꯛ ꯕ꯭ꯔꯦꯛ ꯐꯥꯖꯔꯦ
ꯎꯝ ꯅꯁꯥ ꯅꯊꯟ ꯅꯪ ꯈꯥꯡꯖꯔꯦꯀꯣ ꯑꯗꯨꯗꯤ
ꯍꯣꯏ ꯏꯊꯟꯇ ꯏꯀꯥꯏꯕ ꯑꯃ ꯐꯥꯎꯔꯦ ꯑꯩꯁꯨ ꯅꯨꯡꯉꯥꯏꯇꯦ ꯃꯤꯅ ꯆꯥ ꯉꯝꯅꯔꯒ ꯑꯩꯅ ꯀꯃꯥꯏꯅ ꯊꯝꯃꯣꯏꯁꯤꯅ ꯀꯃꯥꯏ ꯅꯨꯡꯉꯥꯏꯗꯣꯔꯤꯒꯦ
ꯃꯥꯅꯦ ꯅꯪꯅ ꯁꯥꯍꯟ ꯁꯥꯍꯜꯂꯒ ꯑꯩꯈꯣꯏꯕꯨ ꯑꯣꯠꯈꯤꯕꯅꯦ ꯑꯩꯗꯤ ꯃꯈꯥꯗ ꯑꯣꯜꯂ ꯑꯣꯜꯂ ꯆꯥꯗꯤ ꯆꯥꯖꯕꯅꯦ ꯅꯪꯒꯤꯗꯃꯛꯇꯞ ꯅꯪꯅ ꯊꯣꯡꯉꯃꯤꯅ
ꯑꯩꯅ ꯑꯩꯅ ꯊꯣꯡꯉꯦꯅ ꯅꯪꯅ ꯍꯦꯛꯇ ꯈꯣꯔꯣꯛ ꯁꯥꯔꯁꯨ ꯑꯇꯂꯥꯒꯤ ꯇꯥꯏꯞꯇ ꯑꯗꯨꯝ ꯆꯥꯈꯤꯕꯒꯤ ꯋꯥꯔꯤꯅꯦꯕ
ꯎꯝ ꯄꯜꯂꯛꯀꯅꯨ ꯍꯥꯏꯕꯗꯤ ꯃꯣꯏ ꯃꯃꯤꯡꯗꯣ
ꯍꯣꯏ ꯍꯣꯏ ꯑꯗꯨꯗꯤ ꯐꯤꯂꯝ ꯏꯁꯇꯥꯔꯅꯤ
ꯍꯣꯏ ꯑꯗꯨꯕꯨꯗꯤ ꯑꯗꯨꯝ ꯀꯩꯅꯣ ꯇꯧꯕ꯭ꯔꯣ ꯁꯥ ꯑꯌꯥꯏꯕ ꯌꯣꯜꯂꯤꯗꯅ
ꯎꯝ ꯎꯝ
ꯑꯗꯨ ꯂꯩꯔ ꯆꯠꯂꯁꯤꯔꯣ ꯍꯌꯦꯡ ꯄꯩꯁꯥ ꯂꯩꯀꯥꯟꯗ ꯑꯩꯁꯨ ꯇꯥꯡ ꯃꯉꯥꯒꯨꯝꯕꯗꯗꯤ ꯂꯥꯛꯇꯧ ꯃꯥꯜꯂꯦ
ꯎꯝ ꯂꯑꯣ ꯂꯑꯣ ꯈꯔꯗꯅ ꯂꯥꯛꯑꯣ ꯇ ꯎ ꯆꯔ ꯁ ꯌꯥꯍ ꯍꯧꯒꯀ
ꯇꯥꯡꯗꯤ ꯇꯥꯡꯉꯝꯗꯧ ꯃꯥꯜꯂꯦ
ꯑꯩꯁꯨ ꯇ ꯇꯥꯡꯉꯝꯗꯧ ꯃꯥꯜꯂꯦ ꯑꯗꯨꯝ ꯀꯩ ꯍꯥꯏꯅꯤ ꯑꯃ ꯈꯔ ꯃꯣꯏ ꯄꯤꯀꯦꯠꯇꯒ ꯍꯥꯜꯂꯀꯥꯟꯅꯤ ꯌꯣꯟꯗꯥꯏꯅꯦ
ꯌꯣꯟꯕꯅꯦ ꯑꯗꯨ ꯑꯩꯈꯣꯏ ꯃꯈꯥꯏꯃꯨꯛ ꯆꯥꯕꯅꯗꯤ ꯑꯩꯈꯣꯏ ꯑꯍꯨꯝ ꯃꯔꯤꯗꯗꯤ ꯃꯈꯥꯏꯃꯨꯛꯇꯨ ꯌꯥꯔꯣꯏꯗ꯭ꯔꯣ
ꯌꯥꯅꯤ
ꯌꯥꯔꯦ ꯑꯗꯨꯗꯤ ꯄꯩꯁꯥ ꯈꯔ ꯈꯔ ꯇꯧꯔꯒ ꯌꯥꯅꯤꯍꯦ
ꯎꯝ ꯑꯗꯨꯝ ꯌꯥꯗꯧ ꯎꯝ ꯍꯥꯏꯖꯤꯟꯅꯔꯛꯂꯦ ꯌꯥꯗꯧ ꯃꯥꯜꯂꯦ
ꯎꯝ
ꯅꯪꯗꯤ ꯀꯩ ꯏꯟꯁꯥꯡ ꯆꯥꯕ
ꯑꯩꯈꯣꯏ ꯁꯣꯏꯕꯨꯝ ꯏꯔꯣꯝꯕ ꯆꯥꯏꯌꯦ ꯅꯪꯗꯤ
ꯑꯩ ꯁꯕꯨꯔꯤ ꯆꯝꯊꯣꯡꯒ ꯄꯥꯛꯅꯝꯒ ꯆꯥꯏꯌꯦ
ꯄꯥꯛꯅꯝ ꯅꯣꯏ ꯇꯧꯖꯩꯔꯣ
ꯑꯪ ꯄꯥꯛꯅꯝ ꯉꯔꯥꯡ ꯑꯩꯒ ꯂꯩꯃꯤꯟꯅꯕꯁꯤꯅ ꯃꯣꯏꯒꯤ ꯀꯩꯅꯣꯅ ꯄꯣꯠ ꯆꯩꯩ ꯂꯩꯔꯛꯑꯦ ꯑꯗꯨꯗꯨꯒ ꯃꯥꯅ ꯅꯨꯡꯊꯤꯤꯟꯗꯣ ꯇꯧꯋꯦ ꯑꯗꯨꯗꯨ ꯆꯥꯕ
ꯏꯁꯁ ꯅꯣꯗꯤ ꯊꯕꯛ ꯌꯥꯝ ꯐꯩꯉꯣ
ꯍꯣꯏ ꯃꯥ ꯊꯕꯛ ꯈꯔ ꯐꯕꯅꯦ ꯑꯗꯨꯅ ꯃꯥ ꯄꯥꯛꯅꯝ ꯃꯥ ꯆꯥꯅꯤꯡꯉꯦꯅ ꯇꯧꯕꯅꯤꯗ
ꯑꯩꯗꯤ ꯍꯧꯖꯤꯛꯇꯛ ꯍꯧꯖꯤꯛꯀꯥꯟꯁꯦ ꯈꯥꯃꯦꯟ ꯏꯤꯟ ꯀꯥꯡꯁꯣꯏꯁꯦ ꯌꯥꯝ ꯆꯥꯏ
ꯎ ꯍꯋꯥ ꯑꯩꯈ ꯀꯥꯡꯁꯣꯏ ꯈꯥꯃꯦꯟꯁꯤꯃ ꯀꯥꯡꯁꯣꯏꯒ ꯆꯥꯗꯦꯗ ꯉꯔꯥꯡ ꯅꯨꯡꯗꯥꯡꯕꯨꯗꯤ ꯌꯦꯟ ꯆꯥꯏ ꯑꯩꯕꯨꯗꯤ
ꯌꯦꯟꯁꯨ ꯆꯥꯅꯤꯡꯉꯦ ꯑꯗꯣ ꯑꯣꯛꯅ ꯅꯝꯅ ꯆꯥꯅꯤꯡꯉꯦ ꯑꯣꯛꯁꯥꯅ
ꯍꯣꯏ ꯅꯪꯕꯨꯗꯤ ꯑꯣꯛ ꯀ꯭ꯂꯕꯔꯅꯤꯅꯀꯣ
ꯎꯝ ꯁꯤꯡꯕ ꯆꯥꯅꯤꯡꯉꯦ ꯆꯥꯗꯕꯁꯨ ꯀꯨꯏꯔꯦ
ꯑꯩꯗꯤ ꯈꯔꯕꯨꯗꯤ ꯀꯨꯏꯗ꯭ꯔꯤ ꯈꯔ ꯃꯃꯥꯡꯗ ꯆꯥꯔꯨꯔꯦ ꯑꯗꯨꯅ ꯀꯌꯥꯝ ꯀꯨꯏꯗꯦ
ꯑꯃ ꯎꯝ ꯑꯣ ꯍꯧꯖꯤꯛ ꯍꯧꯖꯤꯛ ꯑꫭꯛ ꯍꫭꯡꯉꯝꯅꯤꯗ
ꯎꯝ ꯆꯥꯝꯃ꯭ꯔꯤ ꯄꯤꯕꯅꯦ ꯀꯦꯖꯤꯗ ꯑꯩꯅ ꯈꯪꯕꯗꯗꯤ ꯑꯁꯦꯡꯕ ꯐ꯭ꯔꯦꯁꯇꯣ ꯅꯍꯥꯟ ꯑꯩꯅ ꯑꯩꯈꯣꯏ ꯏꯃꯥꯟꯅꯕꯤꯒꯤ ꯃꯣꯏꯗ ꯆꯠꯂꯀꯥꯟꯗ ꯆꯥꯕꯩ ꯑꯩ ꯂꯩꯌꯦꯕꯀꯣ ꯑꯗ ꯆꯥꯝꯃꯔꯤ ꯄꯤꯍꯧꯋꯦ
ꯑꯗꯨ ꯀꯩꯅꯣ ꯑꯗꯨꯗꯨꯅ ꯑꯇꯦꯛꯄꯗꯨꯅ ꯆꯥꯃꯔꯤ ꯄꯤꯔꯒ ꯑꯌꯥꯏ ꯐ꯭ꯔꯖꯅ ꯄꯩꯁꯥ ꯍꯦꯜꯂꯁꯤ ꯀꯩꯒꯤꯅꯣ
ꯌꯥꯏꯕꯒꯤ ꯃꯃꯜ ꯂꯧꯕ ꯃꯥꯜꯂꯦ ꯑꯩꯅ ꯈꯟꯕꯗ ꯍꯥꯏꯗꯤ ꯑꯩꯈꯣꯏꯅ ꯌꯥꯏꯔꯒ ꯊꯕꯛꯇꯣ ꯄ꯭ꯔꯣꯁꯦꯁꯇꯣ ꯈꯔ ꯁꯥꯡꯅ ꯇꯧꯋꯤꯗꯅ ꯑꯗꯨꯗꯨꯅ ꯑꯗꯨꯒꯤ ꯑꯗꯨꯒꯤ ꯂꯧꯕ ꯃꯥꯜꯂꯦꯕ
ꯑꯣ ꯑꯩ ꯈꯪꯉꯦ ꯑꯩ ꯈꯪꯉꯦ ꯑꯗꯨꯗꯤ ꯑꯩꯁꯨ ꯁꯥ ꯌꯥꯏꯔꯅꯤ
ꯁꯥ ꯌꯥꯏꯔꯅꯤꯅ ꯅꯪ ꯑꯗꯨꯒꯤ ꯊꯕꯛꯇꯣ ꯑꯣꯏꯅ ꯇꯧꯔꯒꯦ ꯍꯥꯏꯔ
ꯑꯗꯨꯅꯕꯨ ꯍꯦꯟꯅ ꯐꯠ ꯍꯧꯖꯤꯛꯀꯥꯟꯗꯤ ꯀꯔꯕꯥꯔ ꯇꯧꯕꯁꯤꯅ ꯍꯦꯟꯅ ꯂꯂꯣ ꯏꯇꯤꯛ ꯇꯧꯕ ꯈꯣꯠꯄꯁꯤꯅ ꯍꯦꯟꯅ ꯄꯩꯁꯥ ꯄꯥꯏꯌꯦ ꯃꯤꯁꯤꯡꯁꯦ
ꯄꯥꯏꯌꯦ ꯄꯥꯏꯌꯦ ꯕꯤꯖꯤꯅꯦꯁ ꯇꯧꯕꯅ ꯄꯩꯁꯥ ꯄꯥꯏꯔꯗꯕꯒꯤꯗꯤ ꯍꯦꯜꯂꯦ ꯑꯗꯣ ꯑꯗꯣ ꯃꯣꯏꯁꯦ ꯃꯇꯝ ꯃꯇꯝꯒꯤꯗ ꯑꯗꯣ ꯍꯥꯏꯗꯤ ꯏꯔꯥꯡꯒꯨꯝꯕ ꯊꯣꯛ ꯈꯣꯠꯂ ꯇꯧꯔ ꯇꯧꯔꯒꯅ ꯀꯩꯇ ꯇꯧꯕ ꯌꯥꯗꯕꯅꯤꯅ ꯑꯃꯨꯛ
ꯍꯣꯏ ꯑꯗꯨꯕꯨꯗꯤ ꯏꯁꯥꯗ ꯈꯔꯗꯤ ꯂꯥꯟꯊꯦꯡꯅ ꯇꯥꯕꯅꯦ
ꯎꯝ ꯑꯣ ꯄꯩꯁꯥ ꯄꯥꯏꯒꯦ ꯍꯥꯏꯔꯗꯤ ꯃꯤ ꯕꯤꯖꯤꯅꯦꯁ ꯇꯧꯋꯦꯅ ꯍꯥꯏꯌꯦꯕꯅꯤ ꯍꯥꯏꯗꯤ ꯄ꯭ꯔꯣꯐꯤꯠ ꯁꯦꯝ ꯃꯌꯥꯝ ꯃꯌꯥꯝ ꯐꯪꯉꯤꯗꯅ
ꯃꯥꯅꯦ ꯑꯗꯨꯒ ꯅꯨꯡꯉꯥꯏꯅ ꯒ꯭ꯌꯥꯟ ꯇꯥꯅ ꯂꯩꯒꯦ ꯍꯥꯏꯔꯒꯅ ꯑꯇꯣꯞꯄ ꯑꯃꯗ ꯇꯧꯗꯣꯏꯕ
ꯎꯝ ꯃꯥꯅꯦ ꯅꯠꯇꯕ ꯒ꯭ꯌꯥꯟ ꯇꯥꯅꯈꯔꯗꯤ ꯀꯣꯛ ꯏꯪꯅ ꯂꯩꯒꯦ ꯍꯥꯏꯔꯒꯅ ꯑꯃꯁꯁꯤꯅ ꯈꯔ ꯀꯔꯤ ꯍꯥꯏꯅꯤ ꯈꯔ ꯃꯤꯁꯨ ꯃꯤ ꯇꯤꯟꯅ ꯈꯣꯟꯗꯅ ꯈꯔ ꯇꯧꯔꯀꯥꯟꯗ ꯎꯝ
ꯑꯗꯨ
ꯌꯨꯝꯗ ꯂꯩꯕꯗꯨꯕꯨ ꯅꯨꯡꯉꯥꯏꯕ꯭ꯔꯣ
ꯌꯨꯝ ꯂꯩꯕꯁꯦ ꯅꯨꯡꯉꯥꯏ ꯑꯗꯨꯝ ꯅꯨꯡꯉꯥꯏ ꯌꯨꯝ ꯂꯩꯕꯕꯨ ꯅꯨꯡꯉꯥꯏꯇ꯭ꯔꯗꯤꯅꯦ
ꯑꯗꯨꯕꯨꯗꯤ ꯅꯨꯡꯉꯥꯏꯕ ꯆꯠꯂꯤꯕꯅꯤꯅ ꯅꯠꯇ꯭ꯔꯥ
ꯃꯥꯅꯦ
ꯑꯩꯁꯨ ꯌꯨꯝꯗ ꯅꯣꯡ ꯅꯤꯅꯤ ꯈꯔ ꯂꯩꯔꯨꯕꯗꯣ ꯌꯥꯝ ꯅꯨꯡꯉꯥꯏꯔꯛꯑꯦ
ꯎꯝ ꯑꯩ ꯑꯇꯣꯞꯄ ꯃꯈꯣꯟ ꯇꯥꯗꯦꯀꯣ
ꯑꯇꯣꯞꯄ ꯃꯈꯣꯟꯜ ꯇꯥꯗꯦ ꯍꯥꯏꯗꯤ ꯀꯩꯅꯣ ꯇꯥꯗꯦ
ꯑꯩꯅ ꯋꯥ ꯉꯥꯡꯕꯁꯦ
ꯅꯪ ꯋꯥꯡꯉꯕ ꯈꯣꯠꯇꯅꯤ ꯗꯥꯏꯁꯦꯇꯣꯞꯄꯔꯣ ꯈꯣꯠ ꯂꯥꯡꯕ ꯇꯥꯗꯦꯗ
ꯀꯩꯅꯣ ꯀꯩꯅꯣ ꯑꯩꯅ ꯍꯥꯏꯒꯦ ꯇꯧꯔꯝꯕꯗꯣ ꯑꯩꯈꯣꯏꯁꯨ ꯐꯥꯗꯣꯛꯝ ꯃꯄꯥꯟ ꯊꯣꯛꯑꯒ ꯀꯩꯅꯣꯝ ꯀꯩꯅꯣꯝ ꯆꯥꯁꯤꯅ
ꯆꯥꯁꯦ ꯍꯣꯔꯦꯟ ꯑꯗꯨꯝ ꯆꯥꯎꯔꯁꯨ ꯌꯥꯏꯌꯦ
ꯑꯩ ꯌꯨꯝ ꯂꯩꯔꯦ ꯈꯨꯃꯥꯏ ꯆ
ꯃꯥ ꯀꯥꯎꯕꯅꯦ ꯀꯥꯎꯕ ꯑꯦꯅꯦ ꯅꯪ ꯌꯨꯝꯗ ꯅꯪ ꯌꯨꯝꯗꯩ ꯍꯜꯂꯛꯑꯀꯥꯟꯗꯅꯦ ꯑꯗꯨꯝ ꯊꯣꯛꯑ ꯈꯣꯠꯂꯒ ꯆꯥꯔꯨꯁꯦ ꯍꯥꯏꯕ ꯌꯥꯏꯑꯕ ꯀꯥꯥꯏꯗꯦꯕ
ꯎꯝ ꯆꯠꯁꯦ
ꯌꯥꯁꯤ
ꯑꯁ ꯍꯧꯖꯤꯛꯀꯥꯟꯁꯦ ꯄꯥꯔꯠ ꯃꯌꯥꯏꯗ ꯂꯦꯛꯄꯤ ꯌꯥꯝ ꯇꯧꯋꯤꯗꯅ
ꯎꯝ
ꯑꯗꯨꯁꯨ ꯂꯦ ꯆꯠꯅꯤꯡꯉꯦ ꯑꯩꯈꯣꯏ ꯃꯈꯩ ꯈꯛꯇ
ꯀꯁꯨꯅꯦ ꯑꯩꯈꯣꯏꯈꯨꯝ ꯃꯈꯩ ꯈꯛꯇ ꯆꯠꯅꯤꯡꯉꯦ ꯑꯗꯣ ꯆꯠꯁꯦꯅꯗꯤ ꯍꯥꯏꯅꯔꯤꯌꯦ ꯁꯣꯝ ꯅꯥꯀꯟꯗ ꯑꯣ ꯃꯣꯏ ꯑꯗꯨꯏꯗꯨꯗ ꯑꯩꯁꯦ ꯈꯔꯗꯤ ꯌꯥꯎꯅꯤꯡꯕꯗꯤ ꯋꯥꯠꯄ ꯈꯔ
ꯎꯝ ꯅꯍꯥꯟꯥꯟ ꯑꯃꯨꯛꯅꯦ ꯎꯝ ꯍꯣꯏ ꯑꯩꯈꯣꯏ ꯄꯔꯤꯈ꯭ꯌꯥ ꯊꯥꯗ꯭ꯔꯤꯉꯩ ꯅꯣꯡ ꯅꯤꯅꯤ ꯃꯃꯥꯡꯗ ꯑꯩꯈꯣꯏꯗꯣ ꯑꯩꯈꯣꯏꯒꯤ ꯇꯥꯃꯤꯟꯅꯕ ꯀꯥꯡꯂꯨꯞ ꯀꯥꯡꯂꯨꯞꯇꯣ
ꯑꯥ
ꯑꯩꯈꯣꯏ ꯊꯕꯛ ꯇꯧꯃꯤꯟꯅꯕ ꯍꯥꯏꯕꯗꯤ ꯂꯥꯏꯔꯤꯛ ꯇꯝ ꯂꯣꯏꯔꯛꯄꯒꯤ ꯊꯤꯖꯤꯟ ꯈꯣꯠꯆꯤꯟꯕ ꯑꯃ ꯇꯧꯍꯜꯂꯤꯗꯅ
ꯑꯥꯥ
ꯑꯗꯨꯗ ꯇꯥꯃꯤꯟꯅꯕ ꯑꯩꯈꯣꯏꯒꯤ ꯀꯥꯡꯂꯨꯞ ꯇꯥꯃꯤꯟꯅꯕ ꯃꯈꯩꯗꯣ ꯆꯠꯂꯦꯕꯀꯣ ꯅꯨꯡꯉꯥꯏ ꯍꯥꯏꯗꯤ ꯑꯗꯨ ꯂꯣꯏꯕꯒꯤ ꯅꯨꯡꯉꯥꯏꯕ ꯐꯣꯡꯗꯣꯛꯄ ꯑꯣꯏꯅ ꯀꯌꯥꯝ ꯅꯨꯡꯉꯥꯏ
ꯌꯥꯝ ꯅꯨꯡꯉꯥꯏꯔꯛꯄ ꯃꯥꯜꯦ ꯅꯪ ꯋꯥꯔꯤꯁꯤꯅ ꯇꯥꯛꯔꯄꯗꯤ
ꯅꯨꯡꯉꯥꯏ ꯏꯕꯦꯝꯃ ꯄꯨꯔꯥ ꯅꯨꯃꯤꯠꯇꯣ ꯑꯩꯁꯦ ꯁꯥ ꯊꯣꯛꯄꯤꯅꯦ ꯏꯃꯥꯟꯅꯕ ꯏꯃꯥꯟꯅꯕꯤ ꯂꯣꯏꯅ ꯑꯩꯈꯣꯏ ꯅꯤꯄꯥꯜ ꯇꯔꯦꯠ ꯅꯤꯜ ꯏꯝꯐꯥꯟ ꯆꯠꯄꯅꯦꯕ ꯑꯩꯅ ꯅꯨꯃꯤꯠꯁꯤꯗ ꯂꯥꯡꯕꯁꯦ ꯏꯁꯩ ꯁꯛꯑꯒ ꯑꯁ ꯃꯣꯏꯁꯦ ꯑꯩ ꯇꯨꯃꯤꯟ ꯂꯩꯈꯤꯕꯒ ꯑꯩꯁꯦ ꯇꯨꯝ ꯍꯧꯗꯣꯛꯇꯣꯏꯕ ꯒꯥꯔꯤ ꯃꯅꯨꯡꯗ ꯑꯣꯏꯒꯦꯔꯥ ꯀꯩꯗ ꯑꯣꯏꯒꯦꯔꯥ
ꯑꯣ ꯅꯪ ꯐꯖꯅ ꯅꯪꯕꯨꯗꯤ ꯍꯥꯟꯗꯤ ꯂꯥꯡ ꯂꯩꯔꯦ ꯑꯗꯨꯕꯣ ꯑꯅꯧꯕ꯭ꯔꯣ ꯑꯗꯨꯕꯣ ꯑꯃꯨꯛ
ꯑꯗꯨ ꯑꯣꯏꯔꯁꯨ ꯍꯥꯏꯗꯤ ꯄꯨꯜꯂꯤꯕ ꯃꯤ ꯃꯈꯩꯗꯣ ꯑꯩꯒ ꯌꯥꯝꯅ ꯄꯨꯜꯂꯨꯕ ꯃꯤ ꯅꯠꯇꯦꯕ ꯅꯨꯄꯥꯁꯨ ꯌꯥꯎꯔꯤꯅꯦ ꯏꯃꯥꯟꯅꯕꯁꯤꯡ ꯑꯗꯨꯝ ꯑꯗꯨꯗ ꯑꯩꯅ ꯀꯔꯤꯝ ꯀꯣꯏꯗꯕꯤꯗ ꯇꯧꯕ ꯑꯩꯒꯤ ꯍꯩꯅꯕꯤꯗꯨ ꯇꯧꯕꯗꯨꯗ ꯃꯣꯏꯗꯤ ꯌꯥꯝ ꯅꯨꯡꯉꯥꯏꯖꯔꯖꯥꯠꯅꯤ ꯍꯥꯏꯗꯤ ꯃꯄꯥꯟ ꯊꯣꯛꯄ ꯍꯥꯏꯁꯤꯗꯤ ꯑꯗꯨꯃꯥꯏꯅꯁꯨ ꯈꯔ ꯂꯥꯡ ꯈꯣꯠ ꯇꯧꯗꯣꯏꯅꯤ ꯅꯠꯇ꯭ꯔꯥ
ꯃꯥꯅꯦ ꯑꯗꯨꯝ ꯆꯠꯂꯦ ꯀꯣꯏ ꯆꯠꯂꯤꯅꯦ ꯀꯥꯏꯅ ꯇꯨꯃꯤꯟ ꯐꯛꯆꯜꯂꯒ ꯏꯇꯣꯡ ꯆꯠꯄꯗꯣ ꯕꯤꯠ ꯂꯩꯇꯦ ꯍꯥꯏꯕ
ꯅꯦ
ꯑꯩꯁꯨ ꯇꯜꯗꯤ ꯑꯗꯨꯃꯥꯏꯅ ꯂꯩꯕꯗꯣ
ꯃꯣꯏꯗ ꯈꯔ ꯃꯤꯇ꯭ꯔꯪ ꯇꯧꯁꯤꯟꯕꯅꯦ
ꯃꯤꯇ꯭ꯔꯪꯗꯨꯔꯉ ꯈꯕꯨꯡ
ꯉꯛꯈ꯭ꯔꯦ ꯂꯪ ꯂꯥꯡꯕꯁꯦ ꯅꯨꯡꯉꯥꯏ ꯑꯗꯨꯒ ꯅꯍꯥꯟꯁꯨ ꯑꯩꯈꯣꯏꯒꯤ ꯑꯣꯏꯕ ꯑꯃ ꯆꯠꯂꯦꯕ ꯑꯣꯖꯥ ꯌꯥꯎꯔꯒ ꯑꯗꯨꯗꯤ ꯑꯩꯗꯗ ꯀꯔꯤꯝ ꯂꯥꯡꯗ꯭ꯔꯦꯕꯀꯣ ꯃꯣꯏ ꯃꯌꯥꯝꯗꯣ ꯑꯩꯉꯣꯟꯗ ꯀꯩꯗꯧꯔꯒꯦ ꯀꯩ ꯇꯧꯔꯒꯦ ꯀꯩ ꯇꯧꯔꯒꯦ ꯁꯤ ꯈꯛꯇꯅꯤ ꯍꯪꯉꯤꯁꯦ
ꯑꯗꯣ ꯅꯪꯅ ꯂꯥꯡꯒ ꯂꯥꯡꯗꯕꯩꯅꯦ ꯍꯥꯏꯕꯗꯣ ꯑꯩꯈꯣꯏꯁꯨ ꯑꯩꯈꯣꯏꯁꯨ ꯑꯣꯖꯥ ꯌꯥꯎꯗꯕꯤ ꯑꯩꯈꯣꯏ ꯁꯥꯇ꯭ꯔ ꯑꯩꯈꯣꯏ ꯈꯔ ꯑꯄꯨꯟꯕ ꯈꯔ ꯑꯗꯨꯝ ꯆꯠꯂꯦꯕ
ꯎꯝ
ꯅꯨꯡꯉꯥꯏꯗꯣ ꯖꯒ ꯆꯠꯄꯗꯨꯔꯤ ꯆ꯭ꯔꯦ
ꯑꯣꯖꯒ ꯆꯦꯠꯄꯗꯨꯁꯨ ꯅꯨꯡꯗꯤ ꯑꯗꯨꯏ ꯅꯨꯃꯤꯠꯇꯣ ꯑꯩꯗꯣ ꯑꯩꯒꯤ ꯑꯁꯦꯡꯕ ꯏꯁꯧꯗꯣ ꯂꯥꯡꯕꯅꯦꯕ ꯑꯩꯒꯤ ꯐꯝꯐꯝꯝꯁꯦ ꯃꯨꯟꯈꯤꯕꯒꯤ ꯒꯥꯔꯤ ꯇꯣꯡꯀꯥꯟꯗ ꯑꯗꯩ ꯃꯌꯥꯝꯁꯦ ꯑꯩꯉꯣꯟꯗ ꯇꯤꯉꯛ ꯇꯤꯡꯉꯛ ꯌꯦꯡꯉꯦ ꯑꯩꯗꯣ ꯀꯩꯝꯁꯨ ꯁꯥꯎꯗꯦꯗꯅ
ꯎꯝ ꯎꯝ
ꯑꯗꯨ ꯑꯗꯨꯃꯥꯏꯅ ꯁꯥꯎꯔꯀꯥꯟꯗꯗꯤ ꯃꯌꯥꯝꯗꯣ ꯉꯛꯈꯤꯗꯅ ꯏꯕꯦꯝꯃ
ꯃ ꯃꯌꯥ ꯑꯉꯛꯄ ꯑꯃ ꯐꯥꯎꯗꯣꯛꯈ꯭ꯔꯦ
ꯑꯩꯅ ꯅꯨꯄꯥ ꯃꯈꯩꯒꯗꯨ ꯅꯨꯄꯥ ꯑꯃꯅ ꯑꯩꯉꯣꯟꯗ ꯏꯃꯥꯟꯅꯕ ꯑꯃꯅ ꯑꯩ ꯃꯍꯤ ꯊꯣꯛꯑꯗ ꯄꯤꯔꯛꯄ ꯑꯩꯅ ꯀꯩ ꯍꯥꯏ ꯈꯪꯕ꯭ꯔꯥ
ꯌꯥꯔꯦ ꯅꯪꯒꯤ ꯍꯩ ꯃꯍꯤꯗꯣ ꯑꯩ ꯊꯛꯅꯤꯡꯗꯦ ꯊꯣꯡꯅꯥꯎꯁꯤꯗ ꯄꯥꯏꯔꯒ ꯂꯪꯊꯣꯛꯀꯣ ꯍꯥꯏꯕ ꯃꯌꯥꯝꯗꯣ ꯄꯨꯂꯞ ꯌꯣꯟ ꯌꯦꯡꯉꯦ
ꯅꯪ ꯀꯟꯊꯣꯛꯑꯣ ꯍꯥꯏꯗ ꯍꯦꯃꯟꯗꯔꯣ ꯍꯦꯃꯟꯗꯔꯣ ꯍꯦꯃꯟꯗꯔꯣ
ꯑꯦ ꯑꯩ ꯉꯥꯏꯍꯥꯛꯇꯪ ꯁꯥꯎꯔꯤꯉꯦ ꯑꯩꯗ ꯌꯥꯝ ꯋꯥꯡꯈꯠꯈ꯭ꯔꯕ ꯁꯥꯎꯅꯤꯡꯕꯒꯤ ꯆꯥꯡꯗꯣ ꯑꯗꯨꯒꯤ
ꯑꯗꯨꯗꯤ ꯊꯝꯃꯣꯅꯦ
ꯍꯥ ꯃꯣ ꯑꯗꯨꯝ ꯀꯛꯁꯦ ꯀꯤꯁꯗꯣ
ꯀꯥꯈꯟꯣ ꯑꯩꯅ ꯀꯥꯈꯟꯅꯣ ꯍꯥꯏꯔ ꯃꯁꯤ ꯊꯝꯃꯣꯏ ꯊꯣꯡ ꯄꯪꯗ ꯊꯅ ꯍꯥꯏꯔꯤꯁꯦ ꯊꯕꯔꯥ